ꯍꯜꯂꯣ ꯀꯩꯗꯧꯔꯤꯅꯣ ꯑ ꯑꯗꯨꯝ ꯆꯥꯛ ꯇꯣꯛꯑꯒ ꯂꯩꯔꯤꯌꯦ ꯐꯝ
ꯑ ꯑ ꯉꯁꯤꯗꯤ ꯀꯔꯤ ꯃꯊꯦꯜ ꯍꯥ
ꯅꯪꯗꯤ ꯀꯩꯗꯧꯔꯤꯅꯣ
ꯑ ꯑꯩꯁꯨ ꯆꯥꯛꯆꯥꯥꯛ ꯇꯣ
ꯑꯣ ꯑꯣ ꯆꯥꯛꯇꯤꯁ ꯉꯁꯤꯗꯣ ꯑꯩꯈꯣꯏꯗꯤ ꯉꯁꯤꯗꯤ ꯍꯤꯟꯖꯥꯡ ꯈꯔ ꯍꯥꯎꯋꯦ ꯑꯩꯈꯣꯏꯒꯤ ꯄꯨ ꯌꯨꯝꯒꯤ ꯄꯨꯈ꯭ꯔꯤ ꯂꯩꯌꯦꯕꯀꯣ ꯌꯨꯝꯒꯤ ꯄꯨꯈ꯭ꯔꯤꯗ ꯒꯤ ꯏꯃꯥꯅ ꯉꯥ ꯐꯥꯔꯛꯑꯦ ꯉꯥ ꯏꯟ ꯆꯤꯡꯕꯗ ꯑꯗꯨꯒꯤ ꯉꯥ ꯉꯥ ꯁꯤꯜ ꯉꯥ ꯁꯤꯜꯚꯔ ꯍꯥꯏꯕꯗꯣ ꯈꯪꯕ꯭ꯔꯣ
ꯑꯥꯥ ꯑꯥ ꯄꯨꯛ ꯄꯨꯛꯂꯣꯎꯕꯤ
ꯑ ꯑꯗꯨꯒꯤ ꯁꯤꯜꯕꯔꯗꯣ
ꯑꯥ
ꯁꯤꯜꯕꯔꯅ ꯑꯃ ꯂꯩꯌꯦ ꯃꯔꯨ ꯈꯔ ꯌꯥꯎꯕ ꯉꯥ
ꯑꯥ ꯑꯥ ꯑꯥ ꯑꯥ ꯑꯥ ꯍꯣꯏ ꯍꯣꯏ
ꯉꯧꯔꯦ ꯑꯗꯨꯒ ꯎꯝ ꯁꯧꯒ꯭ꯔꯤꯒ ꯊꯣꯡꯉꯦ
ꯑꯣ
ꯑꯗꯨ ꯃꯥꯏꯅ ꯆꯥꯔꯦ ꯅꯪꯗꯤ ꯆꯥꯔꯕꯣ
ꯑ ꯆꯥꯔꯦ ꯑꯩꯁꯨ
ꯑꯣ ꯀ ꯀꯔꯤ ꯃꯊꯦꯜ ꯆꯥꯔꯕ
ꯑꯦ ꯃꯊꯪꯗꯤ ꯉꯥꯁꯤꯗꯤ ꯌꯦꯟ ꯆꯥꯏ
ꯏꯟꯁꯥꯡ ꯍꯧꯇꯦ ꯌꯦꯟ ꯆꯥꯏꯕ
ꯑꯥ
ꯅꯪꯒꯤ ꯍꯥꯎ ꯏꯟꯖꯥꯡꯗꯣ ꯑꯩꯗꯤ ꯆꯥꯅꯤꯡꯉꯤꯗ
ꯍ
ꯑꯦ ꯅꯨꯡꯉꯥꯏ
ꯌꯥꯏ ꯌꯥꯏ ꯅꯣꯡꯃ ꯆꯥꯎ ꯆꯥꯖꯦ
ꯍꯣꯏ ꯍꯣꯢ
ꯉꯁꯤꯁꯦ ꯑꯩ ꯉꯥꯏꯍꯥꯛ ꯂꯩꯔꯒꯅꯦ ꯑꯩꯈꯣꯏꯒꯤ ꯀꯩꯅꯣ ꯂꯩꯌꯦꯕꯀꯣ ꯂꯧꯕꯨꯛ ꯑ ꯂꯕꯨꯨꯛ ꯄꯦꯗꯤ ꯐꯤꯜꯗꯣ ꯗ ꯑꯩꯈꯣꯏꯒꯤ ꯂꯧ ꯊꯥꯅꯤꯡꯉꯥꯏꯒꯤ ꯁꯦꯝꯕ ꯆꯠꯀꯅꯤꯌꯦ ꯍꯧꯖꯤꯛꯇꯣ ꯀꯩ ꯍꯥꯏꯁꯤꯔꯥ ꯑꯩꯈꯣꯏ ꯇꯝꯄꯥꯛ ꯀꯤ ꯑꯩꯈꯣꯏꯒꯤ ꯌꯨꯝ ꯎꯝ ꯊꯕꯛ ꯈꯔ ꯂꯩꯌꯦ ꯕ ꯑꯩꯈꯣꯏꯒꯤ ꯂꯧꯕꯨꯛꯇꯣ ꯀꯩꯅꯣ ꯇꯧꯕ ꯏꯁꯤꯡꯒ ꯂꯥꯛꯄꯤꯕꯀꯣ ꯂꯧ ꯎꯅꯤꯉꯥꯏꯒꯤ
ꯅ
ꯑꯩꯈꯣꯏꯒꯤ ꯍꯦꯛ ꯃꯅꯤꯡꯗ ꯆꯤꯡ ꯑꯃ ꯂꯩꯌꯦ ꯗꯣ ꯀꯩꯅꯣ ꯑꯩꯈꯣꯏꯅ ꯀꯩꯅꯣ ꯍꯥꯏ ꯑꯦꯛ ꯃꯣꯏꯗꯣ ꯈꯦꯃꯟꯕꯤ ꯃꯁꯤꯡꯉꯦꯕꯀꯣ
ꯑꯥ
ꯑꯗꯨꯅ ꯊꯕꯛ ꯐꯕꯩ ꯅꯠꯇꯕ ꯂꯧ ꯗꯣ ꯏꯁꯤꯡ ꯂꯩꯇꯕꯒꯤꯅꯦ
ꯑꯥ ꯑꯥ
ꯃꯥꯅꯦ ꯃꯥꯅꯦ ꯂꯧꯗꯣ꯫
ꯑꯣ ꯍꯣ꯫
ꯏꯁꯤꯡ ꯂꯩꯇꯕꯒꯤ ꯏꯁꯤꯡ ꯂꯥꯛꯅꯤꯡꯉꯥꯏꯒꯤ ꯁꯦꯝꯅꯤꯡꯉꯥꯏ__
ꯑ꯫
ꯂꯩꯕ꯫ ꯑꯗꯨꯗꯨꯒꯤ ꯆꯠꯄꯅꯤꯗ꯫ ꯑꯁ ꯍꯧꯖꯤꯛꯀꯥꯟꯗꯤꯦ ꯈꯪꯗ꯭ꯔꯤꯅꯦ꯫ ꯑꯦ ꯅꯨꯡꯁꯥ ꯁꯥꯔꯒꯅꯦ ꯌꯥꯝ ꯇꯥꯎꯋꯣ꯫ ꯑꯦ ꯋꯥꯒꯤ꯫
ꯅꯨꯡꯁꯥ ꯅꯨꯡꯁꯥ ꯁꯥꯕꯒꯨꯝ ꯇꯧꯔꯒ ꯑꯃꯨꯛ ꯅ ꯅꯣꯡ ꯃꯪꯉꯦ ꯑꯗꯨꯒ ꯑꯃꯨꯛ__ ꯅꯣꯡꯆꯨ꯫
ꯑꯣ ꯅꯣꯏꯗꯤ ꯅꯣꯡꯇ ꯁꯨꯕ꯭ꯔꯥ꯫
ꯑꯥ꯫
ꯑꯣ ꯑꯗꯨ ꯅꯣꯏꯗꯤ ꯅꯣꯏ ꯈꯨꯂꯣꯝꯗ ꯂꯧ ꯂꯧ ꯎꯕꯗꯣ꯫
ꯑꯥ꯫
ꯄꯦꯗꯤ ꯐꯤꯜ ꯄꯦꯗꯤ ꯊꯥꯕꯗ ꯅꯣꯏ ꯄ꯭ꯔꯣꯁꯦꯁꯇꯣ ꯀꯃꯥꯏ ꯀꯃꯥꯏꯅ ꯇꯧꯒꯦ ꯅꯣꯏꯗꯗꯤ꯫
ꯑꯁ ꯑꯩꯈꯣꯏꯗꯤ ꯀꯩꯅꯣ ꯃꯈꯜ ꯑꯅꯤꯅꯦ꯫
ꯑꯥ꯫
ꯑꯃ ꯑꯃꯅ ꯁꯤꯇꯤꯡ ꯀꯜꯇꯤꯚꯁꯟ ꯑꯃꯅ__ ꯇꯦꯔꯦꯁ ꯀꯜꯇꯤꯚꯦꯁꯟ꯫ ꯑ ꯇꯦꯔꯦꯁ ꯀꯩꯅꯣ ꯆꯤꯡꯗ ꯑꯣꯏꯕꯅꯤꯅ꯫ ꯒꯥꯔꯤ ꯆꯪꯕ ꯌꯥꯗꯕꯅꯤꯅ ꯀꯩꯅꯣ ꯁꯟꯅ ꯇꯧꯋꯦ꯫ ꯁꯪꯒ ꯀꯩꯅꯣ ꯀꯄꯨꯇꯔ ꯍꯥꯏꯕ꯭ꯔꯥ꯫
ꯃꯥꯅꯤ ꯃꯥꯅꯤ꯫
ꯇ꯭ꯔꯦꯛꯇꯔ ꯇ꯭ꯔꯦꯛꯇꯔꯗꯤ ꯆꯪꯕ ꯌꯥꯗꯦꯕ꯫
ꯁ ꯑ ꯀꯇꯥ ꯀꯇꯥ꯫ ꯅ ꯏꯔꯣꯏꯗꯤ ꯁꯤꯖꯤꯟꯅꯗ꯭ꯔꯣ꯫ ꯑꯥ꯫ 'unaudible' ꯅꯣꯏ ꯀꯩꯅꯣ ꯂꯩꯗꯅ ꯅꯣꯏ ꯈꯒꯪꯗ ꯏꯔꯣꯏ ꯂꯩꯇ꯭ꯔꯣ꯫ ꯏꯔꯣꯏꯒꯨꯝꯕ ꯂꯩꯇ꯭ꯔꯣ ꯅꯣꯏ ꯑꯩꯈꯣꯏꯅꯗꯤ ꯏꯔꯣꯏ ꯑꯥ꯫
ꯍꯣꯏ ꯏꯔꯣꯏ ꯏꯔꯣꯏ꯫ ꯑꯅꯝꯕꯩꯔꯣꯏꯗ ꯁꯤꯁꯤꯅ꯫
ꯑꯣ ꯑꯣ ꯏꯔꯣꯏꯒꯨꯝꯕ ꯁꯤꯖꯤꯟꯅꯩꯌꯦꯕ꯫
ꯑꯥ꯫
ꯑꯣ ꯍꯥꯏꯗꯤ ꯁꯟꯗꯩꯗꯤ ꯏꯔꯣꯏꯅ ꯈꯔ ꯃꯄꯥꯡ ꯀꯟꯗ꯭ꯔꯣ꯫
ꯍꯣꯏ ꯏꯔꯣꯏꯅ ꯈꯔ ꯀꯜꯂꯦ ꯍꯥꯏꯇꯥꯔꯦꯅꯦ ꯁꯟꯗꯗꯤ__ ꯁꯟꯗ꯭ꯌꯥ ꯑ꯫ ꯑꯅꯤ ꯑꯅꯤ ꯁꯤꯖꯤꯟꯅꯩꯕ ꯑꯗꯣ ꯀꯩꯅꯣ ꯏꯔꯣꯏꯗ__
ꯑꯥ꯫
ꯑꯃ ꯃꯝꯗ꯫
ꯏꯔꯣꯏꯗꯤꯦ ꯑꯃꯅ ꯌꯥꯔꯦꯕ꯫
ꯎꯝ
ꯑꯣ ꯐꯩ ꯐꯩꯅꯦ ꯑꯗꯨꯗꯤ ꯑꯩꯈꯣꯏ ꯁꯤꯗꯗꯤ ꯏꯔꯣꯏꯗꯤ ꯌꯥꯝ ꯂꯩꯇ꯭ꯔꯦꯗ ꯁꯟꯒꯨꯝꯕꯗꯤ ꯁꯟꯁꯨ ꯂꯩꯗꯤ ꯂꯩ ꯑꯗꯨ ꯁꯟꯗꯤ ꯁꯤꯖꯤꯟꯅꯗ꯭ꯔꯦꯕ ꯑꯩꯈꯣꯏ ꯇꯝꯄꯥꯛ ꯂꯣꯝꯗꯗꯤ ꯀꯣ
ꯎꯝ ꯎ
ꯍꯥꯏꯗꯤ ꯑꯩꯈꯣꯏꯗꯤ ꯃꯦꯆꯤꯤꯟ ꯑꯅꯝꯕ ꯂꯣꯏ ꯇꯧꯈ꯭ꯔꯦ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
ꯍꯦꯛ ꯑꯩꯈꯣꯏ ꯀꯩꯅꯣ ꯀꯩꯅꯣ ꯇꯧꯕꯗ ꯎꯝ ꯊꯕꯛꯇꯤ ꯌꯥꯝ ꯋꯥꯗ꯭ꯔꯦꯕꯀꯣ ꯑꯗꯨꯒ ꯄꯩꯁꯥꯗꯤ ꯌꯥꯝ ꯆꯪꯕ
ꯑꯣ ꯑꯣ
ꯍꯥꯏꯗꯤ ꯄ꯭ꯔꯣꯐꯤꯠ ꯌꯥꯝ ꯂꯩꯇ꯭ꯔꯦꯕ
ꯑꯥ
ꯑꯗꯨ ꯍꯧꯖꯤꯛ ꯍꯧꯖꯤꯛꯀꯥꯟꯗꯤ ꯑꯃꯨꯛ ꯅꯣꯡꯁꯨ ꯐꯖꯅ ꯇꯥꯕꯤꯗ꯭ꯔꯦ ꯑꯩꯗꯤ ꯑꯩꯈꯣꯏ ꯊꯥꯏꯅꯗꯤ ꯑꯩꯈꯣꯏꯅ ꯑꯉꯥꯡ ꯑꯣꯏꯔꯤꯉꯩꯗꯗꯤ ꯅꯣꯡ ꯇꯥꯔꯁꯨ ꯑꯗꯨꯝ ꯐꯖꯅ ꯆꯥꯡ ꯅꯥꯏ ꯇꯥꯏꯌꯦꯕꯀꯣ ꯑꯗꯣ ꯍꯧꯖꯤꯛꯀꯥꯟꯗꯤ ꯀꯩ ꯍꯥꯏꯅꯤ ꯑꯩꯈꯣꯏꯒꯤ ꯑꯩꯈꯣꯏꯅ ꯑꯗꯨꯝ ꯌꯦꯡꯕꯗ ꯑꯩꯈꯣꯏꯒꯤ ꯃꯅꯨꯡꯗꯅꯤꯡ ꯂꯩꯕꯁꯤꯡꯗꯣ
ꯑꯥ
ꯑꯗꯨꯁꯨ ꯃꯣꯏ ꯅꯣꯏꯒꯤ ꯁꯤꯞꯇꯡ ꯀꯜꯇꯤꯚꯦꯁꯟ ꯇꯦꯔꯦꯁ ꯀꯜꯇꯤꯚꯦꯁꯟ ꯇꯧꯕ ꯈꯣꯠꯄ ꯃꯌꯥꯝ ꯇꯧꯋꯤꯗꯅ ꯑꯗꯣ ꯃꯣꯏꯗꯤ ꯈꯔ ꯀꯩꯅꯣ ꯇꯧꯋꯦ ꯎ ꯋꯥꯒꯨꯝꯕ ꯌꯥꯝꯅ ꯀꯩ ꯍꯥꯏꯅꯤ ꯄ꯭ꯂꯥꯟꯁ ꯁꯤꯡꯗꯨ ꯂꯣꯏꯅ ꯃꯣꯏꯅ ꯀꯛꯊꯠꯄ
ꯑꯥ ꯑ ꯑ
ꯃꯣꯏꯒꯤ ꯁꯤꯡ ꯊꯥꯅꯤꯡꯉꯥꯏ ꯑꯗꯩꯗꯤ ꯀꯩꯅꯣ ꯇꯧꯅꯤꯡꯉꯥꯏ ꯍꯥꯏꯇꯥꯔꯦꯅꯦ ꯐꯔꯅꯤꯆꯔꯒꯨꯝꯕꯒꯤ ꯑꯗ ꯈ꯭ꯋꯥꯏ ꯐꯠꯇꯕꯁꯦ ꯑꯩꯈꯣꯏꯔꯣꯝꯗ ꯈꯔ ꯂꯩꯑꯦ ꯑꯩꯈꯣꯏꯒꯤ ꯅꯣꯏ ꯄꯣꯄꯤ ꯄꯣꯄꯤ ꯍꯥꯏꯕ ꯈꯪꯕ꯭ꯔꯥ
ꯄꯐ ꯑꯥ ꯑꯥ ꯑꯥ ꯑ ꯍꯣꯏ
ꯑꯗꯨ ꯊꯥꯕꯗꯣ ꯌꯥꯝ ꯐꯠꯇꯦꯕ ꯍꯥꯏꯗꯤ ꯃꯣꯏꯅ ꯑꯗꯨ ꯊꯥꯕꯁꯤ ꯀꯃꯥꯏꯅ ꯇꯧꯒꯦꯗ ꯑꯩꯈꯣꯏꯒꯤ ꯅꯣꯏꯒꯤ ꯆꯤꯡꯁꯤꯡꯗꯣ ꯂꯣꯏ ꯀꯣꯛꯊꯣꯛꯑꯅꯤꯀꯣ
ꯑꯥ
ꯑꯗꯨꯒ ꯍꯥꯔ ꯃꯌꯥꯝ ꯍꯥꯞꯄꯅꯤ
ꯎꯝ ꯎꯝ ꯎꯝ
ꯐꯔꯇꯤꯂꯥꯏꯖꯔꯒꯨꯝꯕ ꯃꯌꯥꯝ ꯍꯥꯞꯆꯤꯜꯂꯅꯤ ꯑꯗꯨꯒ ꯊꯥꯔꯅꯤ ꯄꯣꯄꯤꯗꯣ
ꯑꯥ
ꯃꯣꯏ ꯄꯩꯁꯥꯕꯨꯗꯤ ꯌꯥꯝ ꯐꯪꯉꯝꯒꯅꯦꯕꯀꯣ ꯑꯗꯨꯁꯨ ꯅꯦꯛꯁꯇꯗꯤ ꯉꯁꯥꯏ ꯃꯣꯏꯅ ꯊꯥꯈꯤꯕ ꯄꯣꯄꯤ ꯊꯥꯕ ꯃꯐꯝꯗꯣ ꯑꯃꯨꯛ ꯍꯟꯅ ꯔꯤꯌꯨꯁ ꯇꯧꯕ ꯌꯥꯔꯔꯣꯏꯕ ꯃꯊꯪ ꯊꯥꯒꯤꯗꯤ ꯑꯇꯣꯞꯄ ꯃꯐꯝꯗ ꯑꯃꯨꯛ ꯁꯤꯠ ꯇꯧꯒꯗꯣꯏꯕ ꯑꯗꯨꯒ ꯑꯗꯨꯒ ꯑꯃꯨꯛ ꯋꯥ ꯑꯃꯨꯛ ꯂꯣꯏ ꯀꯣꯛꯊꯣꯛꯑꯅꯤꯀꯣ
ꯑꯥ
ꯑꯗꯨꯑꯣꯏꯗꯤ ꯃꯣꯏꯅ ꯑꯗꯨꯃꯥꯏꯅ ꯇꯧꯕꯗꯣ ꯁꯣꯝ ꯅꯥꯀꯟꯗꯗꯤ ꯑꯩꯈꯣꯏꯒꯤ ꯃꯍꯧꯁꯥꯒꯤ ꯈꯜꯁꯦ ꯌꯥꯝ ꯀꯥꯏꯕ ꯍꯥꯏꯇꯥꯔꯦꯅꯦ ꯎ ꯋꯥ ꯌꯥꯟꯊꯠ ꯇꯥꯔꯒꯗꯤ ꯁꯥꯕꯁꯨ ꯍꯦꯟꯅ ꯍꯦꯟꯀꯠꯂꯦꯀꯣ
ꯎꯝ
ꯑꯗꯨꯒ ꯍꯥꯏꯗꯤ ꯅꯣꯡ ꯇꯥꯕ ꯃꯇꯝꯗ ꯎ ꯋꯥꯁꯤꯡꯗꯨꯒꯤ ꯃꯣꯏꯒꯤ ꯃꯔꯥ ꯔꯨꯠꯇꯣ ꯑꯗ ꯏꯁꯤꯡꯁꯤꯡꯗꯣ ꯃꯣꯏꯅ ꯑꯃꯨꯛ ꯀꯟꯖꯥꯔꯕ ꯇꯧꯔ ꯊꯝꯗꯣꯏꯅꯤꯗꯅ ꯐꯥꯖꯤꯜꯂꯒ ꯑꯗꯨ ꯑꯗꯨ ꯇꯧꯒꯗꯕ ꯏꯁꯤꯡꯗꯣ ꯍꯧꯖꯤꯛꯇꯤ ꯂꯥꯛꯇ꯭ꯔꯦꯕ ꯅꯣꯡ ꯇꯥꯔꯁꯨ ꯅꯣꯡ ꯇꯥꯔꯒꯅ ꯏꯁꯤꯡ ꯖꯔ ꯂꯥꯛꯀꯅꯤ ꯑꯗꯨꯒ ꯏꯁꯤꯡ ꯆꯥꯎꯕꯅꯤ ꯑꯗꯨꯒ ꯏꯁꯤꯡꯗꯣ ꯑꯃꯨꯛ ꯃꯥꯡꯈ꯭ꯔꯅꯤ ꯑꯗꯨꯅ ꯋꯥꯏꯑꯕ ꯍꯧꯖꯤꯛꯀꯥꯟꯗꯤ ꯂꯧ ꯎꯕꯁꯨ ꯌꯥꯝꯅ ꯅꯣꯏ ꯆꯤꯡꯒꯤꯗꯤ ꯍꯥꯔꯒꯨꯝꯕꯗꯤ ꯌꯥꯝ ꯍꯥꯞꯇꯦꯀꯣ
ꯑꯩꯈꯣꯏ ꯆꯤꯡꯗꯨꯗꯤ ꯍꯥꯔ ꯑꯀꯟꯕ ꯁꯤꯖꯤꯟꯅꯗꯦ ꯍꯣꯏ
ꯅꯣꯏ ꯑꯗꯨ ꯀꯩꯅꯣꯗꯤ ꯄꯣꯠꯊꯣꯛꯇꯤ ꯀꯃꯥꯏꯅ ꯇꯧꯏ
ꯍꯥꯥ ꯇꯨ ꯃꯇꯝ ꯑ ꯆꯍꯤ ꯆꯍꯤ ꯃꯇꯨꯡ ꯏꯟꯅ ꯑꯗꯨꯝ ꯐꯥꯎꯗꯗꯤ ꯑꯗꯨꯝ ꯂꯧꯋꯦꯗ
ꯑ ꯑꯣ ꯑꯗꯣ ꯑꯩꯈꯣꯏ ꯁꯤ ꯇꯝꯄꯥꯛꯇꯗꯤ ꯃꯌꯥꯝ ꯄꯨꯊꯣꯛꯏꯗꯅ ꯍꯥꯏꯗꯤ ꯑꯩꯈꯣꯏ ꯁꯤꯗꯗꯤ ꯃꯤꯁꯤꯡꯁꯨ ꯌꯥꯝꯃꯤꯗꯣꯀꯣ ꯇꯝꯄꯥꯛꯇꯗꯤ
ꯑ
ꯇꯥꯕ꯭ꯔꯣ
ꯇꯧꯔꯦ
ꯇꯥꯗ꯭ꯔꯣ ꯑꯩꯈꯣꯏꯒꯤ ꯃꯤꯁꯤꯡ ꯌꯥꯝꯕꯅꯤꯅꯀꯣ
ꯑ
ꯍꯥꯏꯗꯤ ꯂꯝꯒꯤ ꯁꯔꯨꯛꯇꯤ ꯌꯥꯝ ꯆꯥꯎꯕ ꯅꯠꯇꯦꯅ ꯑꯈꯣꯏꯗꯤ ꯑꯗꯨꯗꯨꯅ ꯍꯥꯏꯗꯤ ꯄꯣꯠꯊꯣꯛꯇꯣ ꯃꯌꯥꯝ ꯄꯨꯊꯣꯛꯅꯕ ꯍꯣꯠꯅꯕꯗ ꯍꯥꯔ ꯅꯨꯡ ꯍꯥꯞꯇꯕ ꯌꯥꯗ꯭ꯔꯦꯕ
ꯑ ꯎꯝ ꯑꯩꯈꯣꯏꯗꯤ ꯑꯗꯨꯝꯕ ꯀꯌꯥꯝ ꯁꯤꯖꯤꯟꯅꯗꯦꯗ ꯑꯗꯨꯝ
ꯑꯣ
ꯅꯣꯏ ꯈꯔꯥ ꯈꯔ ꯑꯗꯨꯝ
ꯑꯗꯨꯅꯗꯤ ꯅꯣꯏꯒꯤꯗꯨꯅꯗꯤ ꯐꯩꯅꯦ ꯍꯛꯆꯥꯡꯗ ꯁꯣꯛꯏꯗꯣꯏꯅꯦ ꯃꯍꯥꯎꯁꯨ ꯅꯣꯏꯅ ꯂꯩꯔꯝꯒꯅꯤ ꯍꯥꯔ ꯍꯥꯞꯇꯕꯅꯤꯅ
ꯑꯥ ꯍꯣꯏ
ꯀꯨꯏꯔꯦꯅꯦ ꯆꯤꯡ ꯆꯠ ꯐꯪꯗꯕ ꯏꯔꯥꯡ ꯂꯣꯏꯗꯤ ꯑꯃꯨꯔꯛ ꯆꯤꯡꯗꯗꯤ ꯀꯣꯏꯔꯛꯀꯦꯍꯦ
ꯍꯣꯏꯗ ꯁꯤ ꯏꯔꯥꯡꯁꯦ ꯂꯣꯏꯈ꯭ꯔꯗꯤ ꯊꯕꯛꯁꯦ ꯈꯔ ꯀꯣꯝꯒꯗꯧꯅꯤꯅꯦ
ꯑꯗꯨꯅꯦ ꯏꯔꯥꯡ ꯂꯩꯕꯒꯤ ꯍꯧꯖꯤꯛꯁꯦ ꯊꯕꯛ ꯑꯝꯇ ꯌꯥꯗ꯭ꯔꯦ ꯐꯖꯅ ꯇꯧꯕ
ꯎꯝ ꯎꯝ ꯎꯝ
ꯑꯩꯁꯨ ꯂꯥꯛꯅꯤꯡꯉꯤꯕꯅꯤꯅꯦ ꯋꯥꯏꯒꯤꯃꯥꯏꯅ ꯑꯃꯨꯛꯇꯪ ꯐꯖꯅ ꯆꯠꯂꯒ ꯀꯣꯏꯔꯕꯗꯣ ꯌꯥꯝ ꯅꯨꯡꯉꯥꯏꯕ ꯆꯤꯡꯗꯗꯤꯀꯣ ꯏꯪꯁꯨ ꯏꯪꯉꯤꯗꯅ ꯇꯝꯄꯥꯛ ꯑꯁ ꯑꯗꯨ ꯑꯁ ꯑꯩꯅꯒ ꯎꯈ꯭ꯔꯨꯜ ꯂꯩꯔꯝꯕꯗꯣ ꯅꯨꯡꯉꯥꯏꯕꯅꯤꯅꯦ ꯑꯗꯨꯝ ꯑꯣꯛꯊꯥꯒꯨꯝꯕ ꯆꯥꯕ ꯈꯣꯠꯄꯀꯣ ꯌꯥꯝ ꯅꯨꯡꯉꯥꯏꯌꯦꯕ ꯅꯪꯕꯨ ꯀꯩꯗꯧꯔꯝꯃꯤꯅꯣ ꯍꯥꯥ ꯑꯗꯨꯝ ꯂꯩꯔꯝꯃꯤꯔꯣ ꯀꯩꯗꯧꯔꯝꯃꯤꯅꯣꯕ ꯐꯔꯦ ꯑꯩ ꯊꯝꯃꯒꯦ ꯑꯗꯨꯗꯤ ꯑꯩ ꯃꯊꯪ ꯑꯃꯨꯛ ꯇꯧꯔꯀꯦꯀꯣ
ꯑꯣ ꯍꯣꯏ ꯍꯣꯏ
ꯎꯝ ꯃꯣꯕꯥꯡ